ꯍꯜꯂꯣ ꯍꯜꯂꯣ ꯍꯜꯂꯣ ꯇꯥꯕ꯭ꯔꯣ
ꯎꯝ ꯇꯥꯗ꯭ꯔꯗꯤ
ꯑꯣ ꯌꯥꯝꯐꯥꯏ ꯀꯣ ꯃꯤꯗꯤ ꯇꯥ ꯇꯥꯍꯔꯤ ꯀꯣ
ꯏꯁ
ꯑꯁ ꯀꯔꯤꯔꯥ ꯀꯣ
ꯀꯔꯤꯅꯣ
ꯇꯨꯝꯅꯤꯡꯕ ꯍꯧꯔꯦ ꯍꯧꯖꯤꯛꯇꯤ ꯇꯨꯝꯃꯔꯣꯏ
ꯑꯁ
ꯑꯁ
ꯔꯥ ꯃꯤꯅꯤꯅꯦ ꯅꯪꯖꯦ
ꯏꯁꯥꯅ ꯍꯦꯟꯅ ꯃꯔꯨ ꯑꯣꯏ
ꯑꯁ ꯑꯁ ꯑꯁ ꯈꯪꯗ꯭ꯔꯦ ꯈꯪꯗ꯭ꯔꯦ ꯈꯪꯗ꯭ꯔꯦ ꯃꯁꯤ ꯃꯤꯁꯤ ꯀꯨꯏ ꯀꯨꯏ ꯎꯅꯤ ꯀꯨꯏ ꯀꯨꯏ ꯋꯥꯔꯤ ꯁꯅꯥꯔꯒ ꯀꯔꯤ ꯀꯔꯤꯅꯣ ꯉꯥ ꯂꯛꯄ ꯍꯧꯔꯦ
ꯂꯣꯏ ꯈꯪꯈ꯭ꯔꯅꯤ ꯑꯩꯒꯤ ꯃꯔꯝ
ꯃꯁꯤ ꯃꯦꯁꯤꯁꯤꯗꯤꯀꯣ ꯃꯤꯆꯤ ꯃꯤꯆꯤ
ꯆꯨꯋꯤ ꯍꯥꯏꯕꯗꯣ ꯅꯣꯢꯒꯤ ꯁꯨꯋꯤ ꯅꯠꯇꯦ ꯁꯨꯋꯤ ꯍꯥꯏꯌꯦ
ꯈꯪꯗꯦ ꯑꯩ ꯑꯗꯨꯒꯨꯝꯕ ꯌꯦꯡꯗꯦ ꯑꯗꯨꯒꯨꯝꯕꯀꯣ ꯑꯗꯨꯒꯨꯝꯕ ꯂꯣꯀꯦꯜꯒꯤ ꯌꯦꯡꯗꯦ ꯑꯩ ꯀꯔꯤ ꯁꯋꯦꯔ ꯅꯩꯗ꯭ꯔꯣ ꯃꯤ ꯑꯝ
ꯃꯁꯥꯗꯨꯗꯤ ꯐꯖꯩꯌꯦ ꯋꯥꯡꯁꯨ ꯋꯥꯡꯉꯦ
ꯑꯩꯈꯣꯏꯗꯤ ꯃꯁꯛꯇ ꯅꯠꯇꯦ ꯃꯁꯛꯇ ꯅꯠ ꯇꯦ ꯃꯥꯒꯤ ꯗꯤꯁꯤꯄ꯭ꯂꯤꯟꯗꯣ ꯄꯥꯝꯕꯀꯣ ꯑꯗꯨꯅꯦ ꯃꯁꯛꯇꯤ ꯌꯦꯡꯗꯦ ꯈꯣꯏ ꯑꯩꯈꯣꯏ ꯅꯨꯄꯥꯁꯤꯡ ꯀꯔꯤꯒꯤ ꯁꯛ ꯌꯦꯡꯕ
ꯃꯦꯁꯤꯁꯦ ꯃꯁꯛꯇꯤ ꯃꯁꯥꯛꯇꯤ ꯐꯖꯗꯦ ꯄꯥꯝꯕ
ꯈꯪꯗꯦ ꯈꯪꯗꯦ ꯕꯣꯜꯗ ꯃꯁꯛ ꯐꯖꯕꯕꯨ ꯄꯥꯝꯃꯗꯤ ꯈꯪꯗ꯭ꯔꯦꯍꯦ ꯈꯣꯏꯗꯤ ꯑꯗꯨꯒꯨꯝꯕ ꯅꯠꯇꯦ ꯔꯣꯅꯥꯜꯗꯣ ꯐꯦꯟꯖꯤꯡꯖꯦ ꯎꯝ
ꯃꯦꯁꯤ ꯃꯁꯛ ꯐꯖꯕ꯭ꯔꯅꯦ ꯑꯁꯦꯡꯕ ꯍꯥꯏꯌꯣ
ꯀꯥꯅꯥ ꯈꯪꯕ꯭ꯔꯣ ꯂꯣꯏꯅ ꯐꯖꯗꯦ ꯂꯣꯏꯅ ꯊꯤ ꯂꯣꯏꯅ ꯊꯤ ꯐꯖꯕ ꯀꯧꯗꯦ ꯑꯗꯨꯒꯨꯝꯕꯗꯣ
ꯐꯖꯗꯦ ꯁꯦꯡꯕꯒꯤ ꯑꯗꯨ ꯑꯣꯏꯔꯁꯨ ꯅꯨꯡꯁꯤꯕ ꯄꯥꯝꯕ
ꯁꯤꯔꯣ ꯅꯨꯡꯁꯤꯔꯣ ꯐꯪꯗ ꯐꯪꯉꯣꯏꯗꯕꯗ ꯀꯔꯤ ꯄꯥꯝꯕ꯭ꯔꯣꯍꯦ
ꯃꯥꯥꯡꯉꯦꯕ ꯑꯈꯣꯢꯒꯤ
ꯎꯝ ꯃꯥꯡꯉꯦ ꯃꯥꯡꯉꯦ ꯏꯅ꯭ꯔꯖꯤ ꯃꯥꯡꯉꯦ ꯑꯩꯒꯤ ꯀꯟꯇꯦꯛꯇ ꯃꯤ ꯑꯅꯤ ꯑꯍꯨꯝ ꯂꯩ ꯃꯦꯁꯤ ꯐꯦꯟ ꯅꯨꯄꯥ ꯍꯥꯠꯅꯤꯡꯕ ꯑꯅꯤ ꯑꯍꯨꯝ ꯂꯩꯌꯦ ꯄꯨꯔꯥ ꯌꯥꯝ ꯎꯁꯤꯠꯇꯕ ꯆꯥꯡꯗ ꯇꯧꯕ ꯑꯃ ꯂꯩꯌꯦ
ꯑꯩ ꯇꯥꯒꯦ ꯑꯁꯦꯡꯕꯒꯤ ꯇꯥꯅꯤꯡꯕꯒꯤꯅꯦ
ꯀ꯭ꯔꯤ ꯔꯣ
ꯑꯩ ꯃꯥꯟꯕꯒꯤ
ꯃꯥꯟꯕꯤ
ꯎꯝ
ꯀꯔꯤ ꯍꯥꯏꯕ꯭ꯔꯣ
ꯅꯪ ꯇꯧꯅꯤꯡꯗꯦ ꯍꯥꯏꯕꯗꯣ ꯇꯧ ꯇꯧꯑꯣꯕ
ꯑꯩꯔꯣꯕ
ꯑꯥ ꯒ꯭ꯌꯥꯟ ꯇꯥꯗꯦꯀꯣ
ꯀꯅꯤꯔꯣ ꯅꯃꯥꯟꯕꯤꯕꯣ ꯗ꯭ꯤꯎꯔꯣ
ꯎꯝ ꯇꯥꯌꯦ ꯇꯥꯌꯦ ꯐꯖꯥꯟ
ꯀꯅꯥꯔꯣ
ꯍꯣꯏ ꯅꯪ ꯍꯥꯏꯕꯗꯣ ꯍꯧꯖꯤꯛ
ꯑꯩ ꯉꯝꯗꯦ ꯃꯤꯟꯂꯩ ꯅꯥꯏꯇ꯭ꯔꯣꯗ ꯇꯧꯍꯜꯂꯣ ꯆꯥꯛꯂꯥꯝꯃꯦ
ꯏꯁ ꯀꯔꯤꯔꯥ
ꯀꯔꯤꯔꯥ ꯑꯩ ꯃꯤ ꯍꯣꯡ ꯍꯣꯡꯒ ꯋꯥꯔꯤ ꯅꯥꯅꯤꯡꯗꯦ ꯋꯥꯏꯕ ꯑꯥꯏ
ꯔꯣ ꯑꯩ ꯐꯖꯥꯅ ꯇꯥꯒꯦꯕ ꯅꯣꯏꯒꯤ
ꯃꯥ ꯂꯩꯕ꯭ꯔꯣ ꯑꯗꯨꯗ
ꯂꯩꯌꯦ ꯍꯣꯏ ꯀꯃꯥꯏꯅ ꯅꯣꯏꯕꯨ ꯋꯥꯍꯟꯕ꯭ꯔꯥꯗꯣ ꯑꯩꯁꯨ ꯈꯪꯒꯦꯕ ꯑꯃꯨꯛ ꯑꯩꯁꯨ ꯇꯧꯅꯤꯡꯉꯥꯏ
ꯑꯥ ꯃꯥꯗꯤ ꯀꯅꯥꯔꯣ ꯔꯣꯅꯥꯜꯗꯣꯔꯣ ꯃꯦꯁꯤꯔꯣ
ꯅꯦꯃꯥ꯭ꯔ
ꯑꯥ ꯄꯨꯡꯕꯥꯔꯣꯗꯩ
ꯅꯦꯃꯥ꯭ꯔꯁꯨ ꯌꯥꯝ ꯑꯗꯨꯝ ꯌꯥꯏꯗ ꯄꯥꯝꯃꯦ ꯑꯩꯁꯨ
ꯎꯝ ꯑꯁ ꯅꯦꯃꯥ꯭ꯔꯅ ꯔꯣꯅꯥꯜꯗꯣꯕꯨ ꯒꯣꯠ ꯍꯥꯏꯔꯤꯅꯦ ꯐꯥꯒꯤꯔꯣ
ꯍꯝ
ꯔꯣꯅꯥꯜꯗꯣꯒꯤ ꯖ꯭ꯔꯁꯤꯒ ꯊꯝꯃꯤꯗꯣ ꯎꯗ꯭ꯔꯣ ꯃꯥꯒꯤ ꯀꯩꯅꯣꯗ ꯈꯪꯉꯝꯂꯣꯏꯅꯦ ꯇꯨ ꯊꯥꯎꯖꯟ ꯇꯨ ꯊꯥꯎꯖꯟ ꯁꯥꯚꯦꯟ ꯇꯤꯟ ꯑꯩꯠꯇꯤꯟ ꯁꯤꯖꯟꯒꯤ ꯁꯦꯃꯤꯐꯥꯏꯅꯦꯜꯗ ꯁꯥꯟꯅꯥꯕꯗ ꯂꯧꯒꯤꯕꯅꯤꯅꯦ ꯔꯣꯅꯥꯜꯗꯣꯒꯤ ꯖ꯭ꯔ ꯁꯤ ꯃꯥꯅ ꯂꯧꯊꯣꯛꯂꯒ ꯔꯣꯅꯥꯜꯗꯣ ꯖ꯭ꯔꯁꯤ ꯎꯞꯐꯐ ꯍꯥꯏꯔꯒ ꯃꯥꯅ ꯄꯨꯔꯥ ꯁꯤꯌꯥ ꯑꯗꯨꯏ ꯅꯠꯇꯦꯅꯦꯍꯦ ꯉꯥꯎꯕ꯭ꯔꯣ ꯋꯥꯗꯣ ꯎꯝ ꯂꯣꯏꯗ꯭ꯔꯤꯉꯩꯗ ꯑꯗꯨꯃꯥꯏꯅ ꯖ꯭ꯁ ꯇꯧꯔꯛꯀꯅꯨ ꯃꯥ ꯃꯦꯁꯤ ꯁꯤꯒꯤ ꯐ꯭ꯔꯤ ꯊꯝꯕ ꯂꯩꯕ꯭ꯔꯥ ꯃꯥꯒꯤ ꯀꯩꯅꯣꯗ ꯑꯦ ꯍꯧꯖꯤꯛ ꯍꯧꯖꯤꯛ ꯉꯥꯡꯉꯦ ꯅꯒꯤꯗꯣ ꯇꯥꯎ ꯑꯍ ꯇꯥꯎ ꯑꯍ ꯍꯧꯖꯤꯛ ꯇꯨꯝꯅꯤꯡꯏꯉꯩꯁꯤꯗ ꯈꯠꯅꯗꯨꯅꯤꯁꯤ
ꯑꯣ ꯇꯥꯎ ꯇꯥꯎꯗ꯭ꯔꯗꯤ ꯌꯦꯡꯉꯣ ꯅꯪ
ꯑꯩꯒꯤ ꯂꯣꯏꯔꯒ ꯑꯃ ꯋꯥꯠꯂꯤꯌꯦ
ꯑꯦ ꯑꯦꯍꯦ ꯑꯦꯍꯦ ꯇꯧꯈꯥꯏꯔꯩ ꯇꯧꯈꯥꯏ ꯂꯣꯏꯔꯦ ꯇꯣꯈꯥꯏ ꯂꯣꯏꯔꯦ ꯀꯣꯕꯨ ꯑꯦ ꯑꯩꯗꯤ ꯑꯟꯂꯤꯃꯤꯇꯦꯠ ꯀꯣꯜꯒ ꯑꯣꯏꯔꯗꯤ ꯐꯗꯣꯏꯅꯦ ꯈꯜꯂꯤꯅꯦ ꯑꯩꯗꯤ
ꯅꯪꯒꯤ ꯅꯃꯥꯟꯅꯕꯁꯨ ꯇꯥꯎꯑꯣ ꯌꯥꯗꯦ ꯑꯗꯨ ꯑꯁꯤꯒ
ꯑꯩꯗꯤ ꯇꯧꯕꯤꯒꯦꯅꯦ ꯇꯧꯕꯤꯒꯦꯅꯦ ꯏꯁ ꯀꯧ ꯇꯧꯕꯕꯨ ꯀꯔꯤꯔꯥꯍꯦ ꯀꯤꯕ꯭ꯔꯣ
ꯀꯤꯗꯦꯗ ꯅꯪꯅꯦ
ꯏꯪ ꯍꯥ ꯍꯥ ꯍꯥꯏ ꯑꯩꯒꯤꯁꯤ ꯑꯃꯈꯛꯇꯪ ꯉꯥꯏꯔꯅꯤꯌꯦ
ꯄꯨꯂꯤꯛꯇꯣ ꯌꯦꯡꯉꯣ ꯇꯨ
ꯑꯁꯦꯡꯕꯅꯦ
ꯊꯥꯖꯗ꯭ꯔꯦ
ꯑꯩꯗꯤ ꯏꯁꯀ꯭ꯔꯤꯟ ꯁꯣꯠ ꯇꯧꯔꯛꯀꯦꯀꯣ ꯌꯦꯡꯉꯣ ꯍꯣꯔꯦꯟ ꯅꯔꯁ ꯅꯨꯄꯤꯗ ꯀꯣꯜ ꯇꯧꯒꯦ ꯍꯥꯏꯅ ꯊꯝꯕꯅꯤꯅꯦ ꯍꯦ ꯍꯦ ꯍꯦ
ꯑꯗꯨꯗꯤ ꯑꯩꯉꯣꯟꯗ ꯀꯣꯜ ꯇꯧꯔꯛꯇ꯭ꯔꯁꯨ ꯁꯨ ꯌꯥꯏꯌꯦ ꯀꯔꯤꯔꯣ ꯐꯖꯅ ꯊꯝꯃꯣ ꯃꯤꯒꯤ
ꯑꯗꯣ ꯑꯃ ꯂꯩ ꯑꯗꯣ ꯏꯁꯄꯦꯁꯦꯜ ꯑꯣꯏꯅ ꯊꯝꯅꯤꯡꯕ ꯁꯦꯁ
ꯑꯁꯤꯗ ꯇꯥꯎꯗꯁꯨ ꯌꯥꯏꯗ
ꯍꯥꯏ ꯑꯁꯤꯗ ꯇꯧ ꯑꯦ ꯇꯥꯔꯅꯨ ꯃꯋꯥ ꯂꯧꯗꯦ ꯃꯣꯏ ꯑꯗꯨ ꯃꯦꯃꯣꯔꯤ
ꯃꯣꯏꯁꯨ ꯀꯂꯛꯂꯝꯅꯤꯀꯣ ꯇꯥꯔꯒ ꯑꯩꯈꯣꯏꯁꯨ ꯄꯥꯏꯕ ꯌꯥꯔꯤꯕꯅꯤ ꯅꯨꯄꯤ ꯐꯖ ꯐꯖꯕ ꯐꯪꯈ꯭ꯔꯅꯤꯅ
ꯀꯅꯥꯔꯣ
ꯃꯣꯏꯗꯣ ꯁꯦꯝꯕ ꯁꯤꯡꯃꯤꯁꯤꯡꯗꯣ
ꯑꯣ ꯑꯣ ꯃꯣꯏꯗꯣ ꯀꯂꯛꯂꯝꯃꯅꯤꯀꯣ
ꯃꯥꯕ ꯆꯠꯁꯤꯔ ꯈꯪꯗꯦ ꯊꯤꯔꯒ
ꯎꯝ ꯑꯦ ꯐꯥꯒꯤ ꯇꯧꯕꯅꯤꯗ ꯀꯔꯤꯔꯣꯏ ꯍꯦ ꯅꯣꯏ ꯌꯨꯝ ꯅꯛꯅꯕ꯭ꯔꯣꯅꯦ ꯃꯣꯏꯒ
ꯎꯝ ꯃꯤꯅꯤꯠ ꯑꯅꯤ ꯑꯅꯤꯒꯨꯝꯕ ꯈꯛꯇ ꯆꯠꯀꯅꯤ ꯑꯃ ꯑꯅꯤ
ꯑꯣ ꯑꯗꯨꯗꯤ ꯂꯩ ꯂꯩꯃꯤꯟꯅꯈ꯭ꯔꯣꯅ ꯀꯔꯤ ꯀꯅꯥꯕ
ꯀꯩꯅꯣ ꯅꯠꯇ꯭ꯔꯣ ꯕꯥꯔꯕ꯭ꯔ ꯁꯣꯞ ꯂꯩꯕ ꯅꯠꯇ꯭ꯔꯣ ꯄꯥꯟꯂꯥꯔ ꯀꯔꯤ ꯈꯔ ꯑꯃ ꯑꯗꯨꯒꯤ ꯃꯅꯥꯛꯇꯔꯣ ꯑꯗꯨꯒꯤ ꯃꯅꯥꯛꯇꯔꯣ ꯍꯥꯏꯕꯅꯤ
ꯑꯣꯏ
ꯀꯥꯔꯋꯥꯁ ꯂꯩꯕꯗꯨꯒꯤ ꯃꯅꯥꯛꯇ
ꯅꯠꯇꯦ ꯑꯗꯨꯗꯒꯤ ꯈꯔ ꯃꯅꯨꯡ ꯆꯪꯅꯤ
ꯀꯩꯅꯣ ꯎꯝ ꯀꯞꯄꯨꯗꯥꯏꯒꯤꯗꯤ ꯍꯦꯟꯗꯦꯀꯣ ꯌꯧꯗꯦꯀꯣ
ꯀꯞꯄꯨꯗꯥꯏꯗꯤ ꯈꯪꯗꯦ ꯑꯣ ꯑꯣ ꯑꯣ ꯌꯧꯔꯣꯏ ꯌꯥꯎꯔꯣꯏ ꯍꯣꯏ ꯈꯪꯉꯦ
ꯑꯁ ꯍꯨꯝ ꯃꯤꯌꯥꯝ ꯎꯁꯤꯠ ꯇꯤꯗ ꯁꯤ ꯑꯉꯥꯡꯁꯦ
ꯑꯉꯥꯡ ꯀꯥꯏꯅ ꯑꯁ ꯅꯆꯦꯗꯨꯕꯨ
ꯍꯥ ꯍꯥ ꯍꯥ ꯑꯍꯟ ꯌꯥꯝ ꯁꯥꯅꯤꯡꯕ ꯃꯤ ꯖꯤꯡꯁꯤꯗꯤꯀꯣ
ꯀꯂꯤ ꯑꯈꯣꯢꯗꯨ ꯀꯨꯢꯗ꯭ꯔꯦ
ꯑꯝ ꯍꯣꯏ ꯍꯅꯨꯔꯣ ꯍꯅꯨꯔꯣ
ꯇꯟꯕꯅꯦ ꯑꯗꯨꯢ
ꯎꯝ ꯎꯝ ꯅꯨꯄꯥ ꯑꯃ ꯊꯤꯕꯤꯒꯦ ꯌꯨꯝ ꯄꯥꯜꯂꯣ
ꯊꯤꯕꯤꯌꯣ ꯑꯁꯦꯡꯕꯒꯤ
ꯑꯃ ꯐꯥꯕ ꯂꯩꯌꯦ
ꯌꯥꯔꯣ ꯃꯥꯗꯤ
ꯅꯉꯣꯟꯗꯒꯤ ꯍꯜꯂꯦ ꯈꯔ
ꯈꯔ ꯅꯠꯇꯕ ꯌꯥꯝ ꯍꯥꯟꯕꯗꯣ ꯄꯥꯝꯃꯦ ꯑꯩꯗꯤ
ꯂꯩꯌꯦ ꯌꯥꯝ ꯂꯩꯌꯦ ꯑꯗꯨꯒꯨꯝꯕꯗꯤ ꯍꯁ ꯀꯩ ꯀꯅꯥꯅꯕ ꯅꯨꯄꯥ ꯑꯍꯟ ꯕꯨ ꯀꯔꯤ ꯄꯥꯝꯕ꯭ꯔꯣ
ꯄꯥꯝꯃꯦꯅ ꯅꯣꯏꯗꯤ ꯅꯨꯄꯤ ꯑꯍꯥꯟ ꯄꯥꯝꯕ꯭ꯔꯅꯦ ꯑꯗꯨꯗꯤ ꯎꯝ ꯅꯣꯏꯁꯨ ꯑꯉꯥꯡ ꯄꯥꯝꯔꯝꯅꯤꯅ
ꯑꯩꯈꯣꯏꯗꯤ ꯂꯣꯏꯅ ꯌꯥꯏꯗ ꯑꯩꯈꯣꯏꯗꯤ ꯑꯗꯨꯒꯨꯝꯕ ꯈꯥꯏꯗꯦ
ꯑꯉꯥꯡꯗꯣ ꯄꯥꯝꯕ ꯆꯍꯤ ꯌꯥꯎꯈ꯭ꯔꯅꯤ ꯅꯣꯏꯗꯣ
ꯎꯝ ꯍꯨꯝ ꯍꯨꯝ
ꯅꯣꯏ ꯅꯣꯏꯒꯤ ꯆꯍꯤꯁꯦ ꯅꯣꯏ ꯅꯣꯏ ꯌꯦ ꯈꯔ ꯅꯣꯏꯒꯤ ꯆꯍꯤꯁꯦ ꯅꯨꯄꯤ ꯑꯍꯟ ꯄꯥꯝꯕ ꯆꯍꯤ ꯑꯣꯏꯔꯝꯅꯤ
ꯁꯦꯕꯁ ꯌꯥꯝ ꯈꯪꯉꯤꯍꯦ ꯋꯥ ꯋꯥ ꯋꯥ ꯋꯥ
ꯅꯨꯄꯤ ꯑꯍꯥꯟ ꯌꯥꯝ ꯄꯥꯝꯕ ꯆꯍꯤ ꯂꯩꯕꯅꯦ
ꯑꯩꯈꯣꯏꯗꯤ ꯑꯥ ꯀꯩꯅꯣꯅꯤ ꯅꯣꯏꯁꯦ ꯀꯩꯅꯣ ꯀꯣꯔꯤꯌꯥ ꯅꯣꯏꯁꯦ ꯅꯣꯏꯁꯦ ꯅꯣꯏꯁꯦ ꯀꯣꯔꯤꯌꯥ ꯗ꯭ꯔꯃꯥꯒꯤ ꯐꯤꯂꯝꯒꯤ ꯃꯑꯣꯡꯗꯨꯅꯦ ꯇꯧꯔꯤꯁꯦ ꯆꯠꯂꯣꯍꯦ ꯑꯗꯨ ꯃꯤ ꯅꯠꯇꯦ ꯑꯩꯈꯣꯏꯗꯤ
ꯈꯪꯉꯤꯗ ꯅꯣꯏꯒꯤ
ꯀꯣꯔꯤꯌꯥ ꯗ꯭ꯔꯃꯗ ꯇꯧꯁꯤꯟꯗꯨꯅ ꯅꯣꯏꯅ ꯑꯗꯨꯗ ꯃꯇꯧꯒ ꯇꯝꯔꯒꯀꯣ
ꯏꯁ ꯏꯁ ꯃꯇꯥꯝ ꯃꯇꯝꯗꯦ
ꯇꯃꯦ ꯏꯁ ꯇꯝꯗꯦ ꯀꯥꯏꯅ ꯏꯁ ꯏꯁ ꯅꯨꯄꯥ ꯑꯍꯅꯗꯤ ꯅꯤꯉꯥꯏ ꯇꯧꯕ ꯈꯔ ꯅꯨꯡꯉꯥꯏꯕ ꯅꯣꯏ ꯄꯥꯝꯃꯤꯁꯦ ꯁꯦꯁ
ꯅꯨꯄꯤꯗꯤ ꯅꯨꯄꯤꯗꯤ ꯊꯨꯅ ꯍꯜꯅꯨꯋꯦꯕ ꯑꯗꯨꯒꯤꯅꯦ ꯀꯔꯤꯔꯣ ꯄꯛꯇ꯭ꯔꯦꯍꯦ ꯊꯨꯅ ꯍꯥꯟꯅꯨꯑꯅ ꯑꯉꯥꯡꯒꯨꯝꯕ ꯄꯣꯛꯈ꯭ꯔꯗꯤ
ꯅꯪ ꯄꯣꯛꯅꯤꯡꯑ ꯄꯣꯛ ꯇꯕꯤ ꯂꯩꯌꯣ ꯄꯣꯛꯇꯕꯤ ꯂꯩꯌꯣ ꯍꯟꯨ ꯅꯤꯡꯗ꯭ꯔꯗꯤ
ꯀꯅꯤꯗ ꯑꯩꯈꯣꯏꯗꯤ
ꯑꯁ ꯍꯅꯨꯔꯗꯤ ꯃꯥ ꯌꯥꯔꯣꯏꯕ ꯃꯥ ꯅꯨ ꯅꯨꯄꯥꯗꯣ ꯌꯥꯝ ꯁꯣꯜꯂꯦꯕ ꯌꯥꯝ ꯄꯣꯛꯄ ꯌꯥꯝ ꯄꯣꯛꯄ ꯉꯝꯔꯣꯢꯕ ꯑꯍꯟ ꯑꯣꯏꯔꯗꯤ
ꯈꯪꯗꯦꯗ ꯑꯩꯈꯣꯏꯗꯤ ꯅꯨꯨꯄꯥꯗꯤ ꯑꯗꯨꯝ ꯌꯥꯏ ꯍꯥꯏꯕ ꯅꯠꯇ꯭ꯔꯣ ꯍꯅꯨꯔꯤ ꯐꯥꯎ ꯃꯤ ꯅꯨꯄꯤ ꯊꯤꯅꯔꯁꯤꯗꯤ
ꯑꯁ ꯈꯠꯄꯁꯤꯡ ꯑꯣꯏꯔꯝꯅꯤ ꯑꯗꯨꯒꯨꯝꯕꯁꯤꯡꯗꯣ ꯂꯧꯑꯣ ꯑꯗꯨꯗ ꯑꯗꯨꯗ
ꯌꯥꯝ ꯈꯠꯄꯗꯤ ꯄꯥꯝꯗꯦ ꯑꯩꯈꯣꯏꯁꯨ
ꯌꯥꯝ ꯉꯛꯇꯗꯤ ꯑꯉꯥꯡ ꯌꯥꯝ ꯄꯣꯛꯂꯣꯏꯗ
ꯋꯥꯅꯤ ꯉꯥꯏꯅ
ꯋꯥꯅꯦ ꯇꯣꯛ ꯑ
ꯈꯪꯖꯗꯦꯗ ꯒ꯭ꯌꯥꯟ ꯇꯥꯗꯦ ꯅꯪꯅꯥ ꯍꯥꯏꯕꯁꯤꯡꯗꯣ
ꯑꯁ ꯋꯥ ꯈꯨꯊꯨ ꯈꯨꯊꯨꯗꯣ ꯉꯥꯡꯕ ꯍꯥꯏ ꯍꯥꯏ ꯅꯦꯠꯋꯥꯛꯅꯔ ꯀꯔꯤꯔꯥ
ꯀꯔꯤ ꯇꯧꯕ꯭ꯔꯣ ꯑꯃꯨꯛ
ꯅꯪꯒꯤ ꯈꯣꯟꯗꯣ ꯌꯥꯝ ꯊꯨꯅꯥ ꯉꯥꯡ ꯌꯥꯝ ꯈꯠꯄꯀꯣ ꯑꯗꯨꯒꯤ
ꯑꯣ ꯅꯍꯥꯟꯗꯣ ꯁꯨꯃꯥꯏꯅ ꯇꯧꯋꯦ ꯑꯩꯒꯤꯁꯨꯨꯝ ꯃꯤ ꯑꯃꯗꯣ ꯀꯣꯜ ꯇꯧꯕ ꯃꯇꯝꯗ ꯃꯥꯒꯤ ꯋꯥꯉꯥꯡꯗꯣ ꯌꯥꯝ ꯊꯨꯅ ꯆꯠꯂꯦ ꯅꯨꯉꯥꯏꯃꯟꯕꯒꯤ ꯑꯣꯏꯔꯝꯅꯤ
ꯎꯝ ꯈꯪꯗꯦꯗ ꯇꯧꯔꯤꯕꯁꯤꯡꯁꯦ
ꯊꯛꯀꯦ ꯍꯥꯏꯔꯣ ꯑꯃꯥꯗꯣ
ꯎꯝ
ꯇꯨꯒꯦ ꯑꯃꯥꯗꯣ ꯀꯛꯀꯦ ꯍꯥꯏꯔꯣꯕ
ꯈꯥꯛꯍꯧꯔꯒꯦ
ꯎꯝ
ꯁꯦꯁ ꯎꯝ ꯀꯥꯏꯅ ꯃꯥꯟꯕ꯭ꯔꯣ ꯃꯥꯥꯟꯕ꯭ꯔꯣ
ꯃꯥꯟꯗꯦ
ꯃꯥꯂꯦꯕ
ꯑꯁ ꯐꯥꯒꯤ ꯇꯧꯕꯁꯨ ꯌꯥꯗꯕꯁꯤꯡꯁꯤꯅꯤꯀꯣ ꯆꯦꯡꯕꯤꯅꯤ ꯌꯥꯅꯤꯅ ꯐꯥꯒꯤ ꯐꯧ ꯍꯩꯇꯕ ꯐꯒꯤ ꯖꯨꯒꯥꯏꯅꯦ ꯈꯔꯗꯤ ꯍꯩꯖꯤꯜꯂꯨꯅꯍꯦ
ꯈꯪꯇꯦꯗꯣ ꯈꯣꯏꯗꯤ
ꯎꯝ ꯅꯣꯏꯅ ꯈꯪꯕꯗꯣ ꯅꯣꯏꯅ ꯈꯪꯗꯕꯒꯤꯅꯤꯀꯣ
ꯊꯥꯡꯖꯠꯁꯦ ꯅꯣꯏꯅ ꯍꯥꯏꯕꯗꯣ
ꯅꯥꯏ ꯈꯪꯗꯕꯒꯤꯅꯤꯀꯣ
ꯀꯔꯤ ꯍꯥꯏꯕ
ꯅꯣꯏꯅ ꯈꯪꯗꯕꯒꯤꯅꯦ ꯑꯩꯅ ꯉꯥꯡꯉꯤꯖꯦ
ꯑꯗꯨꯅꯦ
ꯂꯩꯇꯣꯡꯗꯣ ꯂꯩ ꯍꯥꯏꯕ꯭ꯔꯣ ꯏꯝꯐꯥꯜꯗ ꯀꯩ ꯀꯩ ꯀꯩ ꯊꯕꯛ ꯇꯧ ꯂꯩꯑꯦ ꯍꯥꯏꯕ꯭ꯔꯣ ꯅꯩꯊꯨꯂꯨꯡꯗꯣ ꯅꯣꯏ ꯍꯦꯔꯣꯗꯣ
ꯈꯪꯗꯦ ꯑꯣ ꯃꯥꯥ ꯀꯣꯆꯤ ꯀꯝꯄ꯭ꯌꯨꯇꯔ ꯀ꯭ꯂꯥꯁ ꯇꯧꯕ ꯃꯥꯜꯂꯦ ꯑꯁ ꯑꯩꯅꯨꯄꯥꯥꯗꯤ ꯍꯥꯏꯒꯅꯨꯗ ꯑꯗꯨꯃꯥꯏꯅ
ꯌꯥꯝ ꯐꯩ ꯀꯣ ꯃꯤꯝ ꯃꯤ ꯃꯤ ꯃ ꯋꯥꯗꯤ ꯀꯝꯄ꯭ꯌꯨꯇꯔ ꯀ꯭ꯂꯥꯁꯀ ꯆꯠꯂꯤꯀꯣ ꯑꯁ